ꯐꯔꯣ
ꯇꯥꯕ꯭ꯔꯣ ꯕꯔ꯭꯭ꯥꯗꯔ
ꯍꯦ ꯇꯥꯏ ꯇꯥꯏ ꯇꯥꯏ ꯇꯥꯏ
ꯀꯗꯧꯔꯤꯅꯣ ꯍꯧꯖꯤꯛ ꯕꯣꯜ ꯌꯦꯡꯗꯕ꯭ꯔꯣ
ꯑꯁ ꯕꯣꯜꯗꯤ ꯌꯦꯡꯉꯤ ꯐꯖ ꯅꯨꯡꯉꯥꯏ ꯅꯣꯏꯗꯤ ꯀꯃꯥꯏꯅ ꯇꯧꯔꯒꯦ
ꯑꯩ ꯕꯣꯜ ꯌꯦꯡꯒ ꯍꯧꯖꯤꯛ ꯆꯥꯛ ꯆꯥꯊꯣꯛꯑꯒ ꯂꯩꯑꯦ
ꯏꯁ ꯆꯥꯛꯇꯣ ꯀꯩ ꯏꯟꯁꯥꯡ ꯑꯣꯏꯌꯦꯅ ꯆꯥꯔꯒꯦ
ꯀꯣꯕꯤ ꯑꯣꯏꯅ
ꯏꯁ ꯍꯥꯎꯕ꯭ꯔꯣ
ꯈꯪꯗꯦ ꯍꯥꯎꯕ ꯍꯥꯎꯗꯕ ꯍꯤꯡꯅꯤꯡꯉꯥꯏ ꯆꯥꯕ ꯋꯥꯅꯤ
ꯍꯣꯏ ꯍꯣꯏ ꯍꯣꯏ ꯌꯥꯝꯅꯗꯤ ꯆꯥꯁꯤꯜꯂꯨꯒꯅꯨꯀꯣ ꯋꯦꯠꯇꯣ ꯍꯦꯟꯒꯠꯀꯅꯤꯕ
ꯀꯗꯥꯏꯋꯥꯗ ꯕꯣꯜ ꯌꯦꯡꯗ꯭ꯔꯤꯅꯣ ꯍꯧꯖꯤꯛ
ꯑꯩꯈꯣꯏꯁꯦ ꯑꯩꯈꯣꯏ ꯃꯤ ꯌꯥꯝꯃꯦ ꯃꯉꯥ ꯇꯔꯨꯛ ꯂꯣꯏ
ꯀꯅꯥ ꯁꯞꯄꯣꯔꯠ ꯇꯧꯕ ꯅꯪꯅ
ꯑꯗꯨꯝ ꯑꯁ ꯑꯃꯜ ꯑꯉꯥꯡꯕꯗꯣ
ꯑꯉꯥꯡꯕ ꯏꯖꯤꯞꯗꯣ ꯏꯖꯤꯞ ꯑꯣꯏꯅ ꯁꯞꯄꯣꯔꯠ ꯇꯧꯕ ꯎꯝ
ꯈꯪꯗꯦ ꯀꯩꯅꯣ ꯇꯧ ꯃꯣꯏ ꯄ꯭ꯔꯦꯁꯔ ꯑꯗꯨꯝ
ꯅꯠꯇ꯭ꯔ
ꯐꯪꯕ ꯅꯠꯇꯦ ꯑꯗꯨꯝ ꯐꯪꯉꯦ ꯆꯟꯗꯕ
ꯎꯝ ꯏꯖꯤꯞꯅ ꯀꯥꯒꯗꯕ ꯃꯥꯜꯂꯦ
ꯍꯣꯏ ꯌꯦꯡꯕ ꯇꯥꯔꯦꯗ ꯃꯇꯝꯗꯤ ꯂꯩꯔꯤꯗ
ꯋꯥ ꯃꯇꯝ ꯐꯣꯔꯇꯤ ꯐꯥꯏꯚ ꯃꯤꯅꯤꯠꯕꯨꯗꯤ ꯂꯩꯔꯤꯌꯦ ꯑꯗꯣ ꯈꯪꯗꯦ ꯗꯤꯐꯦꯟ ꯇꯧꯕꯔꯒ ꯀꯥꯒꯗꯕ ꯃꯥꯜꯂꯦ ꯀꯥꯗꯤ ꯐꯅꯤꯀꯥ ꯎꯝ
ꯀꯩꯅꯣ ꯅꯪ ꯃꯣꯔꯣꯛ ꯀꯨꯝꯅ ꯆꯥꯕ꯭ꯔꯣꯅꯦ ꯀꯩꯅꯣ ꯍꯌꯦꯡꯔꯣ
ꯍꯌꯦꯡ ꯅꯨꯡꯉꯥꯏꯅꯤ ꯍꯥꯏꯖꯦ ꯃꯦꯁꯤ ꯄꯦꯅꯥꯜꯇꯤ ꯆꯟꯗꯕꯗꯣ
ꯍꯣꯏ ꯍꯣꯏ ꯃꯣꯏ ꯗꯥꯎ ꯂꯩꯗꯕ ꯃꯥꯜꯂꯦ ꯄꯣꯁꯁꯨ ꯇꯁ ꯇꯧꯈ꯭ꯔꯦꯅꯦ
ꯍꯩꯇꯕꯅꯤꯅꯦ ꯃꯦꯠꯁꯤ ꯍꯩꯇ꯭ꯔꯕꯅꯤꯅꯦ ꯄꯦꯅꯥꯜꯇꯤꯁꯨ ꯆꯟꯗꯦ ꯉꯁꯤ ꯍꯧꯖꯤꯛꯀꯤ ꯃꯦꯠꯁꯤꯗ
ꯎꯝ ꯑꯁ ꯃ
ꯎꯝ ꯅꯣꯏ ꯑꯗꯣꯝꯗ ꯃꯦꯁꯤ ꯁꯞꯄꯣꯔꯠ ꯇꯧꯕ ꯂꯩꯕ꯭ꯔꯣ ꯑꯗꯨꯗ
ꯑꯁ ꯍꯣꯏ ꯃꯤ ꯑꯌꯥꯝꯕꯅ ꯃꯤꯁꯤꯅꯦ
ꯑꯩꯈꯣꯏꯗꯁꯨ ꯑꯗꯨꯃꯥꯏ ꯇꯧꯋꯦꯅꯦ ꯃꯤ ꯀꯨꯟꯃꯨꯛ ꯌꯦꯡꯕꯗꯣ ꯇꯔꯥ ꯍꯦꯜꯂꯅꯦ ꯃꯦꯁꯤ ꯐꯦꯟꯗꯣ ꯑꯩꯈꯣꯏꯅ ꯏꯖꯤꯞ ꯀꯥꯡꯕꯨꯨꯅ ꯃꯤ ꯇꯔꯨꯛ ꯇꯔꯦꯠ ꯈꯛꯇꯪꯅꯤ ꯅꯪ ꯄꯣꯔꯇꯨꯒꯜ ꯅ ꯍꯣꯈ꯭ꯔꯦ ꯍꯥꯏꯔ ꯔꯣꯅꯦꯜꯗꯣꯅ ꯍꯣ ꯂꯩꯍꯧꯈ꯭ꯔꯦ ꯉꯁꯤ ꯑꯃꯨꯛꯀ ꯃꯦꯁꯤ ꯂꯩꯍꯧꯕꯗ ꯄꯣꯒꯗꯕ ꯃꯥꯜꯂꯦ ꯂꯩꯍꯧꯒꯗꯕ ꯃꯥꯜꯂꯦ
ꯍꯣꯏ ꯌꯦꯡꯕꯇꯥꯔꯦꯗꯅ ꯍꯣꯏ ꯆꯥꯔꯦ ꯆꯥꯛꯇꯤ ꯑꯁ ꯉꯁꯥꯏ ꯈꯛꯇ ꯀꯩꯅꯣ ꯕꯣꯜꯗꯣ ꯌꯦꯡꯉꯒꯀꯣ ꯆꯥꯕꯅꯤꯅ ꯆꯐꯝ ꯈꯪꯗ꯭ꯔꯦꯕ
ꯑꯨꯝ
ꯕꯣꯜ ꯌꯦꯡꯉꯒ ꯆꯥꯕꯅꯤꯅꯀꯣ ꯑꯦꯁ ꯆꯥ ꯆꯥꯔꯁꯨ ꯀꯣ ꯀꯩꯅꯣ ꯆꯥꯗꯕꯅ ꯑꯗꯨꯃꯥꯏꯅ ꯇꯧꯋꯦꯕ ꯀꯩꯒꯤꯅꯣ ꯈꯪꯗꯦ ꯍꯧꯖꯤꯛꯀꯥꯟꯁꯦ ꯕꯣꯜ ꯌꯦꯡꯕꯩ ꯃꯤꯠ ꯑꯁꯤꯔꯣ ꯉꯁꯤꯁꯦ ꯁꯨꯒ꯭ꯔꯤ ꯆꯝꯐꯨꯠ ꯑꯣꯏꯅ ꯆꯥꯏ
ꯎꯝ ꯁꯧꯒ꯭ꯔꯤꯗꯣ ꯍꯥꯎꯕꯅꯦ
ꯍꯣꯏ ꯍꯥꯎꯋꯦ ꯑꯗꯨꯒ ꯁꯤꯡꯖꯨ ꯑꯃ ꯇꯧꯁꯜꯂꯦ ꯁꯤꯡꯖꯨ ꯇꯧꯁꯤꯜꯂꯒ ꯑꯗꯨꯝ ꯆꯥꯕꯗꯅ ꯌꯥꯝ ꯅꯨꯡꯉꯥꯏ ꯍꯥꯎꯋꯦ
ꯀꯔꯝꯕ ꯁꯤꯡꯖꯨ
ꯀꯣꯕꯤꯅꯦ ꯃꯤꯅꯦ ꯀꯩꯀꯩꯅꯣ ꯑꯗꯨꯝ ꯈꯔ ꯇꯧꯔꯒ ꯆꯥꯔꯦ ꯃꯤꯁꯨꯁꯨ ꯑꯌꯥꯝꯕꯅꯤꯅꯀꯣ ꯍꯥꯎꯋꯦꯕ
ꯎꯝ ꯎꯝ
ꯍꯧꯖꯤꯛꯀꯥꯟꯁꯦ ꯍꯥꯥ
ꯑꯩꯈꯣꯏ ꯀꯥꯡꯀꯨ ꯍꯧꯖꯤꯛ ꯕꯣꯜ ꯌꯦꯡꯉꯤꯗꯣ ꯀꯩꯅꯣ ꯇꯧꯔꯤꯌꯦ ꯎꯝ
ꯎꯝ
ꯑꯣ
ꯁꯤꯡꯖꯨ ꯁꯦꯝꯃ ꯆꯥꯁꯤ ꯀꯩꯅꯣ ꯁꯦꯝꯃꯒ ꯂꯩꯌꯦꯑꯗ ꯑꯩꯈꯣꯏꯗ
ꯑꯣ ꯍꯣꯏ ꯍꯣꯏ ꯆꯥꯒꯗꯕꯅꯦ ꯆꯥꯒꯗꯕ ꯑꯅꯦ
ꯂꯩꯍꯧꯔꯗꯤ ꯐꯅꯤꯗ ꯑꯥꯔꯖꯦꯟꯇꯤꯅꯥ
ꯈꯗ ꯃꯣꯏꯅꯗꯤ ꯀꯟꯅꯁꯤ ꯁꯣꯝꯗꯗꯤ ꯁꯣꯝꯗꯤ ꯀꯟꯅ ꯍꯥꯏꯍꯧꯔꯤ ꯌꯥꯗꯦꯅ ꯇꯜꯂꯅꯤ ꯍꯥꯏꯅ ꯑꯣ ꯑꯁ ꯐꯖꯅ ꯅꯥꯏꯈꯥꯏꯔꯒ ꯂꯩꯔꯁꯤ
ꯎꯝ ꯌꯦꯡꯅꯤꯡꯗꯦꯕ ꯑꯥꯔꯖꯦꯟꯇꯤꯅꯥꯒꯤ ꯐꯦꯟꯁꯤꯡ ꯃꯌꯥꯝꯗꯣ
ꯑꯣ ꯅꯪꯗꯣ ꯀꯩꯅꯣ ꯁꯤꯡꯖꯨꯒꯨꯝꯕ ꯆꯥ ꯑꯥ ꯅꯪꯗꯣ ꯃꯔꯣꯛꯀꯨꯝꯕ ꯆꯥꯕ꯭ꯔꯣ ꯀꯩꯅꯣ ꯑꯣ ꯌꯥꯝ ꯁꯥꯕ ꯃꯥꯜꯂꯦ
ꯑꯔꯣꯟꯕ ꯌꯥꯎꯕꯒꯤ ꯑꯗꯨꯒꯤ ꯍꯣꯏ
ꯑꯣ ꯏꯔꯣꯟꯕꯁꯨ ꯍꯥꯎꯕꯅꯤꯗ ꯑꯗꯨꯝ ꯆꯥꯕꯗ ꯎꯝ ꯑꯁ ꯍꯧꯗꯤꯛ ꯀꯥꯟꯖꯦ ꯕꯣꯜ ꯑꯁ ꯈꯪꯗ꯭ꯔꯦꯗ ꯁꯤ ꯂꯣꯏꯔꯒ ꯇꯨꯝꯃꯨꯔꯅꯤ ꯇꯨꯝꯃꯁꯨ ꯀꯣ ꯇꯨꯝꯒꯦꯅ ꯇꯨꯝꯃꯁꯨ ꯑꯗꯨꯝ ꯇꯨꯝꯅꯤꯡꯅꯕ ꯐꯥꯎꯈ꯭ꯔꯅꯤ ꯈꯪꯅꯩ ꯇꯨꯝꯕꯒꯤ ꯃꯇꯝ ꯍꯦꯟꯈ꯭ꯔꯕꯤꯅꯦꯀꯣ ꯍꯣꯏ ꯁꯤ ꯗ ꯀꯩꯅꯣ ꯃꯤꯠꯁꯦ ꯀꯩꯅꯣꯝ ꯇꯧꯔꯦꯅꯦ ꯁꯥꯕꯒꯨꯝ ꯇꯧꯔꯦꯅꯦ ꯀꯩꯅꯣ ꯃꯇꯝ ꯆꯪꯊꯣꯡꯅꯕꯒꯤ ꯀꯣ ꯑꯁ ꯀꯩꯅꯣ ꯍꯛꯆꯥꯡ ꯐꯅꯐꯝ ꯇꯧꯋꯦ ꯐꯖꯅ ꯇꯨꯝꯗꯕꯒꯤꯀꯣ ꯂꯣꯏ ꯇꯧꯔꯦꯗ
ꯃꯟꯅꯦ ꯍꯦꯛ ꯍꯦꯛ ꯋꯥꯔꯜ ꯀꯞ ꯂꯥꯛꯄꯗꯒꯤ ꯇꯨꯝꯗ꯭ꯔꯦ
ꯑꯣ
ꯌꯦꯡꯒꯦ ꯍꯌꯦꯡꯁꯦ ꯁꯦ ꯀꯣꯂꯣꯝ ꯀꯣꯂꯣꯝꯕꯤꯌꯥꯒ ꯀꯩꯅꯣ ꯂꯩꯕꯅꯤ ꯁ꯭ꯋꯤꯖꯔꯂꯦꯟ ꯂꯩꯕꯅꯦ ꯑꯌꯨꯛꯇ ꯑꯗꯨ ꯌꯦꯡꯗꯣꯏꯔꯥ
ꯑꯗꯨꯁꯨ ꯐꯖꯗꯣꯏꯅꯦ ꯈꯪꯗꯦ ꯑꯗꯨꯝ ꯃꯇꯝꯗꯣ ꯑꯗꯨꯝ ꯂꯩꯔꯗꯤ ꯌꯦꯡꯗꯣꯏꯅꯦ ꯇꯨꯝꯂꯒ ꯂꯩꯒ꯭ꯔꯗꯤ ꯈꯪꯗ꯭ꯔꯤ ꯑꯗꯛꯇꯤ ꯀꯩꯅꯣ ꯐ꯭ꯔꯥꯟꯁꯗꯤ ꯈꯔꯥ ꯇꯧꯗꯧ ꯃꯥꯜꯂꯦ ꯁ꯭ꯄꯦꯟꯁꯨ ꯐꯖꯩꯗꯤ ꯐꯖꯩꯕ ꯑꯗꯨ ꯑꯣꯏꯔꯁꯨ
ꯅꯨꯡꯉꯥꯏꯇꯦꯕ ꯃꯣꯏꯗꯣ ꯀꯩꯅꯣ ꯉꯔꯥꯡꯒꯤ ꯆꯟꯈꯤꯕꯗꯣ ꯌꯥꯝ ꯀꯩꯅꯣ ꯗꯎ ꯍꯥꯏꯒꯗ꯭ꯔꯥ ꯃꯣꯏ ꯑꯗꯨ ꯂꯥꯏꯕꯛ ꯐꯕ ꯍꯥꯏꯒꯗ꯭ꯔꯥ ꯃꯣꯏꯗꯣ ꯑꯗꯨꯝ ꯌꯥꯕꯒꯤ ꯆꯟꯈꯤꯕꯅꯦꯕ ꯃꯣꯏꯁꯨ ꯌꯥꯝ ꯀꯟꯅꯗꯤ ꯑꯗꯨꯝ
ꯎꯝ ꯎꯝ ꯗꯥꯎꯗ ꯆꯪꯈꯤꯕꯅꯦ ꯃꯣꯏ ꯉꯔꯥꯡ ꯆꯟꯈꯤꯕ ꯒꯣꯜꯗꯣ ꯑꯩꯗꯤ ꯂꯥꯁ ꯑꯋꯥꯔꯗꯀꯣ
ꯑꯥ
ꯂꯥꯁ ꯑꯋꯥꯔ ꯆꯟꯒꯤꯕꯗꯣ ꯃꯣꯏ ꯃꯣꯏꯒꯤ ꯅꯨꯃꯤꯠ ꯑꯣꯏꯕꯅꯦ ꯑꯣꯏꯕꯒꯤꯅꯤ ꯑꯗꯨꯗ
ꯎꯝ
ꯍꯟꯗꯛꯗꯤ ꯀꯩꯅꯣ ꯐ꯭ꯔꯥꯟꯁ ꯅꯠꯇ꯭ꯔꯗꯤ ꯁꯂꯣꯡꯕꯤꯌꯥꯅ ꯂꯩꯒ ꯑꯃꯅ
ꯑꯥ
ꯄꯂꯝꯕꯤꯌꯥꯅ ꯐꯖꯕꯅꯤ ꯍꯌꯦꯡꯗꯣ ꯃꯣꯏ ꯁꯤ ꯁ꯭ꯋꯤꯠꯖꯔꯂꯦꯟꯒ ꯂꯩꯌꯦꯕꯀꯣ ꯁꯤꯖ ꯎꯝ ꯁ꯭ꯋꯤꯠꯖꯔꯂꯦꯟꯁꯨ ꯐꯖꯕꯅꯤ ꯀꯟꯕꯅꯤ ꯑꯣ ꯀꯂꯝꯕꯤꯌꯥꯅ ꯀꯥꯗꯤ ꯀꯅꯤꯡꯂꯤꯕꯅꯤ ꯀꯩꯅꯣꯒꯤꯗꯤ ꯏꯪꯂꯦꯟꯒ ꯅꯪ ꯑꯃ ꯀꯅꯥꯒꯔ ꯇꯥꯕꯗꯣ ꯅꯣꯔꯋꯦꯗꯣ
ꯑꯧ
ꯃꯣꯏ ꯀꯣꯇꯔ ꯐꯥꯏꯅꯦꯜ ꯑꯗꯨꯗ ꯀꯅꯥꯅ ꯀꯥꯒꯗꯕ ꯃꯥꯟꯕ꯭ꯔꯥ
ꯑꯁ ꯏꯪꯂꯦꯟꯅ ꯀꯥꯗꯧ ꯃꯥꯜꯂꯦ
ꯏꯪꯂꯦꯟꯅꯀꯣ
ꯎꯝ
ꯏꯪꯂꯦꯟꯅ ꯀꯥꯒꯗ ꯃꯥꯜꯂꯦ ꯑꯗꯨ ꯅꯧꯋꯦꯁꯨ ꯇꯧꯅꯤꯍꯦ
ꯅꯣꯔꯋꯦ ꯇꯧꯕꯗꯤ ꯇꯧꯋꯦꯕ ꯑꯣꯏ ꯃꯣꯏꯗꯣ ꯀꯩꯅꯣ ꯇꯧꯗꯤ ꯇꯧꯋꯦ ꯐꯖꯩ ꯐꯖꯩꯑꯕ ꯑꯗꯨ ꯑꯣꯏꯔꯁꯨ ꯑꯗꯨ ꯃꯣꯏꯗꯣ ꯑꯗꯨꯝ ꯄ꯭ꯔꯦꯁꯥꯔꯒꯨꯝꯕ ꯑꯗꯨꯝ ꯂꯥꯛꯈ꯭ꯔꯗꯤꯀꯣ ꯃꯣꯏꯗꯣ ꯍꯧꯖꯤꯛ ꯐꯥꯗꯤ ꯑꯗꯨꯝ ꯐꯩ ꯑꯗꯨ ꯑꯣꯏꯔꯁꯨ ꯍꯧꯖꯤꯛꯀꯤ ꯍꯦꯟꯅ ꯀꯟꯗꯣꯏꯅꯤꯅ ꯀꯣ ꯃꯣꯏ ꯁꯥꯟꯅꯕ ꯃꯇꯧꯗꯣ ꯃꯣꯏꯗꯣ ꯑꯗꯨꯝ ꯈꯔ ꯀꯟꯒꯅꯦ ꯎꯄꯥꯏ ꯂꯩ
ꯎꯝ ꯃꯥꯟꯅꯦ ꯊꯥꯖꯗꯅ ꯐꯖꯕ ꯋꯥꯅꯤ ꯍꯟꯗꯛ ꯑꯅꯧꯕ ꯁꯤꯡ ꯑꯅꯧꯕ ꯆꯪꯕ ꯀꯥꯡꯕꯨꯗꯣ ꯇꯤꯝꯁꯤꯡꯗꯣ ꯊꯥꯖꯗꯅ ꯃꯣꯏ ꯐꯖꯩꯌꯦꯕ ꯉꯁꯤ ꯏꯖꯤꯞꯁꯨ ꯐꯖꯩꯌꯦ ꯎꯝ ꯅꯣꯔꯋꯦꯁꯨ ꯐꯖꯩꯌꯦ
ꯎꯝ ꯎꯝ
ꯑꯗꯒꯤ ꯑꯗꯨ ꯅꯠꯇꯕ ꯑꯃ ꯂꯩꯕꯅꯦ ꯀꯦꯕꯣ ꯕꯔꯗꯤ ꯍꯥꯏꯕ꯭ꯔꯥ ꯑꯥꯔꯖꯦꯟꯇꯤꯅꯥꯒ ꯁꯥꯟꯅꯕꯗꯨ
ꯑꯥ ꯑꯥ
ꯑꯗꯨꯁꯨ ꯐꯖꯕꯅꯦꯕ ꯑꯗꯨ ꯀꯤꯄꯥꯔꯣꯞ ꯊꯥꯕꯅꯦꯕ
ꯎꯝ ꯑꯁ ꯀꯥꯡ ꯃꯌꯥꯝꯁꯤꯗꯤ ꯀꯥꯡ
ꯑꯩꯈꯣꯏ ꯉꯁꯥꯏ ꯑꯩꯈꯣꯏ ꯊꯕꯛ ꯃꯐꯝꯗꯗꯤꯀꯣ
ꯎꯝ
ꯉꯁꯤ ꯃꯦꯁꯤꯅ ꯒꯣꯜ ꯑꯍꯨꯝ ꯆꯟꯒꯅꯤ ꯁꯤꯅꯦ ꯃꯣꯏꯒꯤ ꯐꯦꯟꯁꯤꯡꯗꯣ
ꯑꯣ
ꯃꯦꯁꯤꯅ ꯒꯣꯜ ꯑꯍꯨꯝ ꯆꯟꯒꯅꯤ ꯃꯥꯒꯤ ꯇ꯭ꯔꯤꯛ ꯑꯃꯨꯛꯀ ꯂꯧꯒꯅꯤ ꯉꯁꯤ ꯑꯁꯤꯅꯦꯕ
ꯑꯣ ꯍꯣꯍꯣ ꯌꯦꯡꯕ ꯇꯥꯔꯦ ꯗꯅ ꯍꯧꯖꯤꯛ ꯐꯥꯎꯗꯤ ꯑꯍꯣꯍꯦꯍꯦꯍꯦ
ꯂꯣꯢꯔꯦ ꯄꯤꯅꯥꯜꯇꯤꯗꯨ ꯄꯤꯅꯥꯜꯇꯤꯁꯨ ꯆꯟꯗꯦ
ꯎꯢꯁ ꯑꯗꯨꯒꯨꯝꯕ ꯆꯥꯟꯖꯖꯨ ꯐꯪꯗꯦ ꯉꯔꯥꯡ ꯄꯣꯔꯣ ꯄꯣꯔꯣꯗ ꯑꯗꯨꯒꯨꯝꯕ ꯆꯥꯟꯖ ꯐꯪꯉꯗꯤ ꯍꯣꯏ ꯎꯝ ꯌꯥꯝꯝꯊꯤꯅ ꯌꯥꯝ ꯂꯥꯏꯅ ꯀꯥꯈꯤꯗꯣꯏꯅꯤ ꯉꯔꯥꯡꯗꯣ ꯑꯗꯨꯃꯥꯏꯅ ꯆꯥꯟꯖ ꯐꯪꯉꯗꯤ ꯉꯔꯥꯡꯗꯣ ꯑꯗꯨꯖꯨ ꯅꯠꯇꯦ ꯉꯁꯤꯒꯤꯗꯤ ꯆꯥꯟꯖ ꯀꯌꯥꯔꯛꯔꯣ ꯃꯣꯏ ꯐꯪꯕꯗꯣ ꯃꯣꯏꯅ ꯃꯉꯥ- ꯇꯔꯨꯛ ꯃꯉꯥ ꯑꯍꯨꯝ ꯃꯔꯤ ꯆꯥꯟꯖ ꯐꯪꯕꯗꯨꯗ
ꯐꯖꯅ ꯆꯟꯕ ꯌꯥꯕ ꯐꯪꯒ꯭ꯔ
ꯎꯝ
ꯑꯥꯁ ꯑꯩꯈꯣꯏꯗꯤ ꯀꯩꯅꯣ ꯀꯥꯡꯉꯤ ꯀꯥꯡ ꯍꯤꯗꯥꯛ ꯊꯥ ꯇꯧ ꯀꯥꯡ ꯍꯤꯗꯥꯛ ꯊꯥꯕꯅꯦꯕ ꯑꯗꯨ ꯑꯣꯏꯔꯖꯨ ꯑꯥ ꯗꯩꯌꯦ
ꯑꯪ ꯅꯅꯥꯎꯅꯨꯄꯥ ꯑꯃꯗꯨꯗꯤ ꯌꯦꯡꯕ꯭ꯔꯥ ꯃꯥꯁꯨ
ꯍꯣꯏꯌꯦ
ꯀꯅꯥ ꯁꯞꯄꯣꯔꯠ ꯇꯧꯋꯦ ꯃꯥꯅ ꯀꯩꯅꯣ ꯇꯧꯕ꯭ꯔꯥ ꯑꯃ ꯑꯥꯔꯖꯦꯟ ꯑꯥꯔꯖꯦꯟꯇꯤꯅꯥ ꯑꯣꯏꯅ ꯇꯧꯔꯤꯔꯥ ꯃꯥꯅ
ꯑꯥ ꯑꯉꯥꯡꯕ
ꯏꯆꯦ ꯍꯣꯏꯗꯤ ꯅꯆꯦ ꯍꯣꯏꯗꯤ ꯀꯔꯝ ꯀꯔꯝꯕ ꯁꯞꯄꯣꯔꯠ ꯇꯧꯕ꯭ꯔꯥ ꯃꯣꯏ
ꯑꯩꯁ ꯑꯉꯧꯕꯗꯣ
ꯑꯉꯧꯕ ꯑꯥꯔꯖꯦꯟꯇꯤꯅꯥꯅꯤꯅꯦ ꯑꯗꯨꯗꯤ ꯁꯦꯀꯦꯟ ꯍꯥꯞ ꯍꯧꯈ꯭ꯔꯕꯣ ꯍꯥꯥ
ꯌꯥꯗ꯭ꯔꯕꯖꯨ ꯗꯨꯝ ꯄꯤꯌꯦꯅꯦ ꯃꯣꯏꯗ ꯄꯤꯅꯥꯜꯇꯤ ꯌꯥꯏꯌꯦꯕ ꯢꯁ
ꯍꯧꯗ꯭ꯔꯤꯕ꯭ꯔꯣ ꯁꯤꯀꯦꯟ ꯍꯥꯞ
ꯍꯧꯗꯤ ꯍꯧꯕ ꯍꯧꯈ꯭ꯔꯕ ꯍꯧꯖꯤꯛꯅ
ꯍꯧꯖꯤꯛꯅ ꯃꯤꯅꯤꯠ ꯀꯌꯥ ꯆꯠꯈ꯭ꯔꯦ ꯇꯥꯕ꯭ꯔꯣ ꯇꯥꯕ꯭ꯔꯣ ꯃꯤꯅꯤꯠ ꯃꯉꯥꯒꯨꯝꯕ ꯆꯠꯈ꯭ꯔꯕ꯭ꯔꯣ ꯑꯗꯨꯗꯣ ꯇꯥꯗꯦꯅꯦ ꯅꯪꯒꯤꯗꯣ ꯅꯦꯠꯋꯥꯛ ꯅꯨꯡꯉꯥꯏꯇꯕ ꯃꯥꯜꯂꯦ ꯅꯪꯒꯤꯗꯣ ꯍꯨꯡ